ꯇꯥꯕ꯭ꯔꯣ
ꯎꯨꯝ ꯑꯧ ꯇꯥꯏ
ꯀꯩꯗꯧꯔꯤꯅꯣ ꯅꯪꯕꯣ ꯀꯩꯗꯧꯔꯤꯒꯦ ꯍꯥꯏꯕꯅꯦ
ꯆꯥꯛ ꯆꯥꯔꯒ ꯂꯩꯌꯦ
ꯀꯩ ꯃꯊꯦꯜꯅꯣ ꯀꯔꯤ ꯃꯊꯦꯜꯅꯣ ꯏꯕꯦꯝꯃ ꯑꯁ ꯍꯥꯎꯇꯕ ꯆꯥꯒ ꯀꯔꯤꯒꯤ ꯑꯁ ꯑꯗꯨꯒꯤꯔꯣ ꯌꯥꯝ ꯊꯦꯡꯅ ꯆꯥꯔꯤꯁꯤꯕꯣ
ꯀꯅꯣꯍꯦ ꯊꯕꯛ ꯆꯤꯟꯕꯒꯤ
ꯅꯣꯏ ꯃꯥꯗꯤ ꯑꯦꯍꯦꯍꯦ ꯅꯪꯁꯨ ꯊꯕꯛ ꯆꯤꯟꯕ ꯍꯧꯔꯕ꯭ꯔꯣ ꯑꯍꯥ ꯑꯩꯉꯣꯟꯗ ꯈꯛꯅ ꯍꯥꯏꯔ ꯂꯩꯕꯗꯣ ꯍꯧꯖꯤꯛꯇꯤ ꯅꯪꯁꯨ ꯊꯕꯛ ꯆꯤꯟꯕ ꯍꯧꯔꯕ ꯐꯩ ꯐꯩ ꯍꯤꯡꯒꯗꯕꯅꯤ
ꯀꯅꯥꯒꯤ ꯂꯧ ꯆꯠꯈꯤꯕ꯭ꯔꯣ ꯃꯈꯥꯔꯣꯝꯒꯤꯔꯣ
ꯅꯣꯏꯒꯤ ꯅꯠꯇꯕꯀꯣ ꯑꯣ ꯍꯣ ꯍꯣ ꯐꯩ ꯐꯩ ꯑꯣ ꯑꯣ
ꯑꯩꯁꯨ ꯆꯥꯛ ꯆꯥꯇꯣꯛꯇ ꯉꯥꯏꯔꯤꯌꯦ ꯉꯁꯤꯗꯤ
ꯑꯩ ꯊꯦꯡꯅ ꯉꯔꯥꯡ ꯕꯣꯜ ꯌꯦꯡꯉꯨꯕꯒꯤ ꯑꯁ ꯍꯥꯎꯇꯦꯗ ꯑꯩꯈꯣꯏꯗꯤ ꯎꯁꯣꯏ ꯁꯣꯏꯖꯤꯟ ꯍꯥꯏꯗꯣ ꯃꯥꯜꯂꯦ ꯁꯣꯏꯖꯤꯟ ꯁꯣꯏꯖꯤꯟꯅꯦ ꯁꯣꯏꯖꯤꯟ ꯇꯥꯕ꯭ꯔꯣ
ꯑꯧ ꯇꯥꯏ
ꯇꯥꯕꯕꯨꯝ ꯇꯥꯕꯗꯕꯒꯨꯝ
ꯅꯣꯏ ꯑꯁ ꯀꯔꯤꯅꯣꯍꯦ ꯅꯪ ꯅꯥꯀꯣꯟꯗꯣ ꯐꯖꯅ ꯁꯦꯡꯗꯣꯛꯑꯣ ꯑꯗꯨꯒ ꯇꯥꯎꯑꯣꯍꯦ
ꯌꯥꯏꯔꯦ ꯌꯥꯏꯌꯦ ꯅꯦꯠꯋꯥꯛꯅꯅꯦ ꯅꯪꯁꯨꯀꯣ
ꯑꯥ ꯑꯁ ꯑꯩꯁ ꯑꯩꯅꯔꯣ
ꯀꯔꯤ
ꯀꯔꯤꯕ
ꯆꯥꯔꯦ ꯉꯁꯥꯏꯅ
ꯑꯗꯣ
ꯑꯁ ꯅꯣꯡ ꯆꯨꯕꯁꯦ ꯌꯥꯝ ꯇꯜꯂꯦꯕꯣ
ꯍꯣꯏ ꯂꯩꯕꯗꯤ ꯅꯨꯡꯉꯥꯏ ꯑꯗꯣ
ꯏꯁ ꯂꯩ ꯃꯥꯥꯏꯒꯦ ꯏꯪꯕꯕꯨꯗꯤ ꯏꯪꯉꯦ ꯑꯗꯨ ꯑꯣꯏꯔꯁꯨ ꯊꯕꯛ ꯀꯔꯤ ꯍꯥꯏꯁꯤꯔꯥ ꯇꯧꯊꯣꯛꯅꯤꯡꯉꯥꯏ ꯌꯥꯝ ꯐꯔꯛ ꯇꯥꯏ ꯑꯩꯗꯤ ꯉꯁꯤ ꯅꯨꯡ ꯅꯨꯡꯁꯥ ꯊꯣꯛꯂꯛꯀꯗ꯭ꯔꯅ ꯉꯥꯏꯔꯒ ꯂꯩꯕꯅꯦ ꯑꯗꯨꯒ ꯑꯗꯨꯝ ꯊꯣꯛꯂꯛꯇꯦ
ꯍꯣꯏ ꯑꯩ ꯐꯤ ꯁꯨ ꯐꯤ ꯌꯥꯝ ꯁꯨꯔꯦ
ꯑꯩꯁꯨ ꯉꯔꯥꯡ ꯑꯩꯒꯤ ꯐꯤꯔꯣꯜ ꯁꯨꯑꯦ ꯑꯗꯣ ꯑꯩꯗꯤ ꯍꯧꯖꯤꯛ ꯐꯦꯟ ꯃꯈꯥꯗ ꯊꯝꯕꯅꯦ ꯍꯨꯃꯥꯏꯒꯤ ꯃꯈꯥꯗ
ꯑꯩꯌꯥ
ꯀ꯭ꯔꯤ ꯀ꯭ꯔꯤ ꯇꯧꯔꯤ
ꯑꯃꯨꯛ ꯇꯨꯝꯅꯤꯡꯂꯛꯑꯦ ꯑꯩꯗꯤ ꯉꯔꯥꯡ ꯅꯨꯡꯗꯥꯡ ꯐꯖꯅ ꯇꯨꯝꯗꯕꯩꯔꯥ ꯈꯪꯗꯦ
ꯎ
ꯅꯪꯗꯤ ꯌꯨꯝ ꯂꯩꯒꯗ꯭ꯔꯣ ꯁꯠ ꯊꯕꯛ ꯊꯕꯛ ꯆꯠꯊꯣꯛꯀꯗ꯭ꯔꯣ ꯌꯨꯝꯗ ꯂꯩꯒꯗ꯭ꯔꯣ ꯅꯪ ꯅꯣꯏꯒꯤ ꯑꯉꯥꯡ ꯅꯨꯄꯥ ꯃꯆꯥꯗꯣ ꯂꯩꯔꯤꯕ꯭ꯔꯣ ꯃꯣꯏ ꯌꯨꯝꯁꯦ ꯃꯣꯏꯒꯤ ꯃꯤꯗꯤ ꯂꯩꯔꯤꯕ꯭ꯔꯣ ꯅꯪ ꯑꯃꯨꯛ ꯂꯧꯈꯤ
ꯑꯉꯥꯡꯗꯣ ꯅꯣꯏꯒꯤ ꯑꯉꯥꯡꯗꯣ ꯂꯩꯕ꯭ꯔꯣ ꯂꯩꯇꯕ꯭ꯔꯣ ꯍꯥꯏꯕ
ꯂꯩꯔꯦ ꯂꯩꯌꯦ ꯂꯩꯌꯦ ꯂꯩꯌꯦ
ꯑꯉꯥꯡꯗꯣ ꯂꯩꯕ꯭ꯔꯣ ꯂꯩꯇꯕ꯭ꯔꯣ
ꯂꯩꯌꯦꯕ
ꯃꯈꯥꯒꯤ ꯃꯈꯥꯒꯤ ꯅꯆꯦꯗꯣ ꯂꯥꯛꯄ꯭ꯔꯥ
ꯂꯥꯛꯇꯦ
ꯂꯥꯛꯇꯦ ꯑꯣ ꯅꯪꯗꯤ ꯏꯟ ꯌꯦꯟꯁꯥꯡ ꯑꯍꯥꯎꯕ ꯅꯪꯗꯤ ꯌꯦꯟꯁꯥꯡ ꯑꯍꯥꯎꯕ ꯆꯥꯕ ꯆꯠꯂꯦ ꯍꯥꯏꯅ ꯉꯔꯥꯡꯗꯣ
ꯀꯗꯥꯏꯗꯅꯣ
ꯅꯣꯏ ꯆꯦ ꯍꯣꯏꯗ ꯃꯈꯥ ꯂꯩꯀꯥꯏꯗ ꯏꯁ ꯅꯣꯏ ꯃꯥꯅ ꯇꯝꯃꯛ ꯑꯦ ꯑꯩꯅ ꯀꯔꯤꯒꯤ ꯆꯠꯍꯟꯕ꯭ꯔꯣ ꯅꯪ ꯅꯁꯥ ꯉꯝꯗꯦ ꯍꯥꯏꯔꯒ ꯆꯠꯀꯅꯣ ꯍꯥꯏꯕ ꯌꯥꯗ꯭ꯔꯣ ꯍꯥꯏꯔꯒ ꯑꯁ ꯍꯧꯖꯤꯛꯇꯤ ꯐꯔꯦꯗ ꯍꯥꯏꯔꯛꯑꯦ
ꯎꯝ ꯎꯝ ꯑꯗꯨꯅꯦ ꯌꯦꯟꯁꯥꯡ ꯍꯥꯎꯇ꯭ꯔꯗꯤ ꯗꯥ
ꯀꯔꯤꯒꯤꯅꯣ ꯑꯩꯗꯤ ꯌꯥꯝ ꯆꯪꯉꯦ ꯅꯠꯇ꯭ꯔꯁꯨ ꯑꯩꯒꯤꯗꯤ ꯑꯗꯨꯝ ꯆꯪꯉꯦꯗ
ꯑꯩꯗꯤ ꯑꯩꯗꯤ ꯅꯪꯒꯨꯝ ꯅꯠꯇꯦꯅ ꯅꯪ ꯌꯦꯁ
ꯅꯪꯗꯤ ꯃꯤ ꯑꯇꯣꯞꯄ ꯃꯆꯥꯅꯤꯅ ꯃꯤ ꯑꯇꯣꯞꯄꯒꯤ ꯃꯆꯥ ꯑꯣꯏꯕꯅꯤꯅ ꯑꯩꯒꯗꯤ ꯃꯥꯟꯅꯗ꯭ꯔꯦ ꯅꯠꯇ꯭ꯔꯣ
ꯆꯨꯝꯗꯦ
ꯎꯝ ꯑꯩꯕꯨꯗꯤ ꯄꯪꯆꯥ ꯆꯥ ꯍꯥꯏ ꯆꯥꯕ ꯌꯥꯏꯌꯦ
ꯎꯝ ꯅꯪꯒꯤ ꯅꯪꯁꯨ ꯀꯣꯜꯁꯨ ꯇꯧꯔꯛꯇꯦ ꯄꯥꯎꯁꯨ ꯄꯤꯕꯤꯌꯦ
ꯏꯁ ꯀꯔꯤ ꯄꯥꯎꯅꯣ ꯑꯩꯅ
ꯃꯦꯁꯦꯁ ꯊꯥꯕꯗꯣ ꯎꯗ꯭ꯔꯣ ꯑꯩꯅ ꯄꯥꯎ ꯄꯤꯔꯤꯗꯨꯗꯤ
ꯅꯪ ꯅꯪꯉꯣꯟꯗ ꯑꯥ ꯉꯔꯥꯡ ꯅꯨꯡꯗꯥꯡ ꯇꯨꯝꯕ꯭ꯔꯣ ꯇꯨꯝꯗꯕ꯭ꯔꯣ ꯕꯣꯜ ꯌꯦꯡꯕ꯭ꯔꯣ ꯌꯦꯡꯗꯕ꯭ꯔꯣ
ꯌꯦꯡꯉꯦ ꯑꯩꯗꯤ ꯌꯦꯡꯉꯦ ꯅꯪꯗꯤ ꯌꯦꯡꯗꯕꯤ ꯇꯨꯝꯃ ꯂꯩꯕꯗꯣ ꯑꯩꯗꯤ ꯌꯦꯡꯉꯦ
ꯎꯝ ꯑꯩꯗꯤ ꯑꯩ ꯀꯣ ꯑꯥ ꯌꯦꯡꯅꯤꯡꯉꯥꯏ ꯑꯥ ꯥꯉꯥꯏ ꯉꯥꯏꯌꯦꯕ ꯑꯗꯣ ꯈꯪꯗꯦ ꯀꯗꯧꯃꯥꯏꯅ ꯇꯨꯝꯈ꯭ꯔꯕ
ꯏꯁ ꯅꯊꯟꯅꯗ ꯉꯥꯏꯕꯒꯤꯔꯣ ꯃꯤ ꯃꯌꯥꯝ ꯉꯥꯏꯕ꯭ꯔꯣ
ꯎꯝ ꯑꯩꯈꯣꯏꯒꯤ ꯑꯥ ꯀꯩ ꯍꯥꯏꯁꯤꯔ ꯏꯃꯥ ꯈꯣꯏꯗꯣ ꯍꯥꯏꯁ ꯂꯥꯛ
ꯅꯪꯒꯤ ꯀꯥꯗꯔꯣ ꯃꯈꯥꯒꯤ ꯀꯥꯔꯣ
ꯃꯥꯒꯤ ꯀꯥꯗ ꯇꯤꯚꯤ ꯂꯩꯅ
ꯑꯣ ꯑꯗꯨ ꯀꯥꯗ ꯅꯪꯅ ꯇꯨꯝꯕ
ꯍꯣꯏ
ꯑꯗꯨꯒ ꯃꯤ ꯀꯅꯥꯁꯨ ꯍꯧꯒꯠꯄꯤꯗꯦ ꯅꯪꯉꯣꯟꯗ
ꯍꯧꯗꯣꯛꯄꯤꯗꯦ ꯍꯣꯏ
ꯌꯦꯡ ꯌꯦꯡꯑꯒ
ꯏꯁ ꯂꯣꯏꯔꯦꯍꯦ ꯃꯈꯥꯗ ꯊꯥꯔ ꯇꯨꯝꯕꯔꯣ
ꯎꯝ ꯁꯣꯐꯥꯗ ꯇꯨꯝꯕꯅꯦ
ꯂꯣꯏꯔꯦꯍꯦ ꯅꯪꯁꯤꯁꯨ ꯑꯦ ꯑꯗꯨ ꯑꯇꯩꯁꯤꯡꯗꯤ ꯌꯦꯡꯕ꯭ꯔꯣ ꯌꯦꯡꯗꯕ꯭ꯔꯣ
ꯑꯇꯩꯁꯤꯡꯗꯤ ꯌꯦꯡ ꯌꯦꯡꯗꯤ ꯖꯥꯠꯂꯦ
ꯑꯁ ꯂꯣꯏꯔꯣꯏꯍꯦ ꯃꯣꯏꯁꯨ ꯃꯣꯏꯁꯨ ꯌꯥꯝ ꯐꯠꯇꯦꯍꯦ ꯅꯪꯁꯨ ꯌꯦꯡꯅꯤꯡꯉꯥꯏ ꯂꯩꯕꯗꯨꯕꯨ ꯍꯧꯒꯠꯄꯤꯗꯦ ꯍꯥꯏ ꯑꯩꯗꯤ ꯑꯂꯥꯝ ꯊꯝꯃꯦ
ꯑꯩꯗꯤꯀꯣ ꯑꯥ
ꯍꯧꯒꯠꯂꯒ ꯌꯦꯡ
ꯎꯝ ꯑꯩꯗꯤ ꯑꯥ
ꯅꯪꯅ ꯑꯩ ꯇꯨꯝꯒꯦ ꯍꯥꯏꯕꯒꯤ ꯑꯣꯏꯔꯝꯒꯅꯤ ꯑꯗꯨꯗꯤ
ꯅꯍꯥꯟꯒꯤ ꯕꯣꯜꯗꯣ ꯈꯖꯤꯛꯇꯪ ꯑꯥ ꯌꯦ ꯌꯦꯡꯕ ꯍꯥꯏ ꯑꯥ ꯏꯟꯇ꯭ꯔꯦꯁ ꯀꯨꯝꯕ ꯂꯩꯇꯦꯕ ꯅꯍꯥꯟꯒꯤ ꯑꯩ ꯌꯦꯡꯅꯤꯡꯕꯗꯤ ꯏꯪꯂꯦꯟꯒ ꯑꯥ ꯀꯩ ꯀꯩꯅꯣ ꯅꯣꯔꯋꯦ ꯌꯦꯡꯅꯤꯉꯦ
ꯍꯌꯦꯛ ꯉꯁꯤ ꯅꯠꯇ꯭ꯔꯣ ꯉꯁꯤ ꯅꯨꯡꯗꯥꯡ ꯅꯠꯇ꯭ꯔꯣ
ꯉꯠꯆꯤ ꯅꯠꯇꯦ
ꯑꯧꯔꯦꯟ ꯅꯨꯡꯗꯥꯡ ꯍꯥꯏꯕ
ꯍꯣꯏ ꯍꯣꯔꯦꯟ ꯅꯨꯡꯗꯥꯡ ꯉꯁꯤꯗꯤ ꯀꯩ ꯀꯔꯤ ꯀꯔꯤ ꯃꯂꯩꯕꯗꯣ ꯑꯥ ꯀꯔꯤ ꯀ꯭ꯔꯤꯔ
ꯑꯍꯦꯁ ꯀꯔꯤ ꯀꯔꯤꯔꯥ
ꯏꯁꯄꯦꯟꯒ
ꯀꯔꯤ ꯀꯔꯤꯔꯥ ꯑꯩ ꯑꯩ ꯍꯥꯏꯕꯤꯒꯦ ꯑꯣ ꯉꯁꯤꯗꯤ ꯑꯣ ꯉꯥꯁꯤ ꯇꯤ ꯅꯨꯡꯗꯥꯡꯅꯦꯀꯣ ꯉꯁꯤ ꯅꯨꯡꯗꯥꯡꯁꯦ ꯇꯔꯥꯃꯥꯊꯣꯏ ꯉꯁꯤ ꯇꯔꯥ ꯅꯠꯇ꯭ꯔꯣ ꯇ꯭ꯔꯥꯃꯥꯊꯣꯏ ꯍꯌꯦꯡ ꯑꯌꯨꯛꯇ ꯑꯩꯈꯣꯏꯒꯤ ꯇꯤꯝ ꯑꯁ ꯑꯁꯤꯗꯤ ꯑꯅꯤꯃꯛ ꯌꯦꯡꯕ ꯍꯥ... ꯅꯨꯡꯉꯥꯏꯔꯅꯤ ꯍꯥꯏꯕ ꯑꯥꯖ ꯑꯁꯤꯗꯤ
ꯉ ꯅꯨꯄꯤ ꯉꯁꯤ ꯅꯨꯛꯗꯥꯡ ꯉꯁꯤ ꯅꯨꯡꯗꯥꯡ ꯑꯥ ꯄꯨꯡ ꯀꯌꯥꯗ ꯂꯩꯕ꯭ꯔꯣ
ꯄꯨꯡ ꯕꯥꯔꯣ ꯃꯈꯥꯏ ꯑꯣꯏꯗꯧ ꯃꯥꯜꯂꯦ ꯁꯤꯁꯦ ꯕꯥꯔꯣ ꯃꯈꯥꯏ ꯑꯗꯨꯒ ꯑꯗꯨꯒ ꯑ ꯇꯔꯥ ꯑꯥꯏꯠ ꯇꯔꯤꯛ
ꯇꯔꯥ ꯇꯔꯥꯅꯤꯊꯣꯏꯗꯅ ꯀꯩꯅꯣꯗ ꯑꯅꯤ ꯃꯈꯥꯏꯗ ꯑꯗꯨꯒꯅꯦ ꯂꯣꯡꯃꯥꯏꯖꯤꯡꯗꯁꯨ ꯂꯩꯌꯦ ꯅꯣꯡꯃꯥꯏꯖꯤꯡꯗ ꯑꯁ ꯇꯜꯂꯦꯍꯦ ꯈꯣꯏꯒꯤ
ꯍꯣꯏ ꯅꯪ ꯅꯪ ꯑꯥ ꯑꯈꯣꯏ ꯌꯦꯡꯉꯤ
ꯍꯣꯏꯅꯦ ꯍꯣꯏꯅꯦ ꯇꯧꯒꯦ ꯇꯧꯒꯦ
ꯑꯗꯨ ꯑꯗꯣ ꯁꯥꯡꯃꯟ
ꯑꯦꯁ ꯌꯥꯝ ꯁꯥꯡꯒꯦ ꯍꯝ ꯍꯝ
ꯑꯗꯨꯗꯤ ꯃꯤꯅꯤꯠ ꯃꯉꯥ ꯐꯥꯎ ꯐꯥꯔꯣꯏꯖꯤꯔ ꯈꯪꯗꯦ
ꯄꯨꯡ ꯀ꯭ꯌꯥꯗ ꯍꯧꯒꯦꯔꯥ ꯄꯨꯡ ꯇꯔꯦꯠ ꯄꯨꯡ ꯇꯔꯦꯠꯗ ꯍꯧꯒꯗꯕ꯭ꯔꯥ ꯅꯣꯏꯒꯤꯗꯣ
ꯅꯪ ꯎꯝ ꯇꯣ ꯍꯧꯔꯒ ꯏꯁꯦ ꯑꯃ ꯑ ꯁꯤ ꯍꯥꯏꯒꯤ ꯑꯗꯨ ꯑꯗꯨ ꯂꯣꯏꯔꯒꯕ ꯀꯣ ꯃꯥ ꯃꯠ ꯃꯥ ꯇꯝꯅ ꯑꯣꯏꯔꯗꯤ ꯌꯥꯝ ꯁꯥꯡꯉꯤꯇꯣ ꯆꯣꯠ